ꯍꯜꯂꯣ
ꯇꯥꯕ꯭ꯔꯣ
ꯑꯣ ꯇꯥꯔꯦ ꯇꯥꯔꯦ ꯑꯦ ꯅꯪ ꯀꯩꯅꯣ ꯏꯀꯣ ꯆꯠꯂꯝꯃꯤꯗꯨꯅ
ꯗ
ꯅꯪ ꯅꯦꯠꯋꯥꯔꯛ ꯅꯨꯡꯉꯥꯏꯇꯕ꯭ꯔꯣ ꯀꯩꯅꯣ ꯅꯪ ꯈꯣꯟꯖꯦꯜꯗꯨ ꯅꯨꯡꯉꯥꯏꯇꯦꯕꯣ
ꯍꯧ ꯇ
ꯑꯥ ꯅꯪ ꯈꯣꯟꯖꯦꯟꯁꯦ ꯏꯀꯣ ꯆꯠꯂꯦ ꯑꯩꯡꯉꯣꯟꯗ
ꯏ ꯍꯗꯦ
ꯑꯥ ꯑꯥ ꯏꯀꯣ ꯆꯠꯂꯦ ꯅꯪ ꯅꯪ ꯀꯩꯅꯣ ꯈꯣꯟꯖꯦꯟꯗꯣ
ꯉꯥꯏꯈꯣꯀꯣ ꯇꯕ꯭ꯔꯥ ꯌꯦꯡꯉꯣ ꯑꯇꯥꯡ
ꯑꯣ ꯇꯥꯏꯌꯦ ꯇꯥꯏꯌꯦ
ꯑꯣꯀꯦ
ꯀꯩꯗꯧꯔꯣꯝꯃꯤꯒꯦ
ꯁꯨꯝ ꯄꯣꯊꯥꯒꯦ ꯇꯧꯔꯝꯃꯤꯅꯦ
ꯀꯔꯤ
ꯑ
ꯅꯪ ꯈꯣꯟꯖꯦꯜꯗꯨ ꯅꯨꯡꯉꯥꯏꯇ꯭ꯔꯦꯕꯨ ꯑꯩꯉꯣꯟꯗ ꯇꯥꯏ ꯇꯥꯏ ꯇꯥꯏꯌꯦ ꯈꯣꯟꯖꯦꯜꯗꯣ ꯈꯤꯇꯪ ꯅꯨꯡꯉꯥꯏꯇꯕ ꯇꯥꯕ
ꯎ ꯇꯧꯗꯕ ꯅꯠꯇ꯭ꯔꯣ ꯐꯖꯟꯅꯗꯤ ꯇꯥꯕ ꯅꯠꯇ꯭ꯔꯣ
ꯑꯣ ꯌꯥꯏꯔꯦ ꯌꯥꯏꯔꯦ
ꯎꯝ ꯑꯩꯅ ꯐꯖꯅ ꯍꯧꯅ ꯍꯥꯏꯗꯕꯩꯅꯦ
ꯑꯣ ꯌꯥꯔꯦ ꯌꯥꯔꯦ ꯇꯥꯔꯦ ꯇꯥꯔꯦ ꯀꯩꯗꯧꯔꯝꯃꯤꯒꯦ ꯍꯧꯖꯤꯛꯄꯨ
ꯑ ꯀꯩꯝ ꯇꯧꯗꯦ ꯁꯨꯝ ꯍꯤꯞꯄꯝꯕꯅꯦ
ꯎꯝ ꯅꯪ ꯆꯥꯕ ꯊꯛꯄꯗꯤ ꯀꯃꯥꯏꯅ ꯇꯧꯔꯤꯒꯦ ꯃꯅꯤꯄꯨꯔꯗꯕꯨ
ꯑꯁ ꯃꯅꯤꯄꯨꯔꯗꯕꯨ ꯆꯥꯕ ꯊꯛꯄ ꯅꯨꯡꯉꯥꯏꯕꯗꯤ ꯀꯩꯅꯣ ꯃꯅꯥ ꯃꯁꯤꯡ ꯆꯥꯟꯅꯗꯅꯤ ꯍꯥꯏꯔꯦ ꯃꯇꯝꯗꯨꯒꯤ ꯇꯥꯛꯂꯝ ꯂꯩꯔ ꯔꯅꯤ ꯑꯗꯒꯤꯗꯤ ꯑꯩꯔꯥ ꯍꯔꯦ ꯆꯥꯅꯤꯡꯉꯦ ꯍꯥꯏꯔꯦ ꯗꯛ ꯂꯥꯎꯊꯣꯛꯑ ꯂꯩꯔꯨꯅꯤ ꯑꯃ ꯑꯃ ꯍꯣꯏ ꯐꯪꯉ ꯅꯣꯏ ꯑꯦꯗꯥꯏꯗꯨ ꯀ ꯀꯩ ꯀꯩꯅꯣ ꯐꯪꯒꯦꯅꯦ
ꯑꯁ ꯐꯪꯕ ꯍꯥꯏꯁꯤ ꯀꯩꯅꯣꯗ ꯑꯩꯗꯤ ꯑ ꯅꯠꯇ꯭ꯔꯄꯅꯤꯗ ꯑꯩꯗꯤ ꯌꯨꯝ ꯆꯠꯅꯤꯡꯕꯅ ꯂꯣꯏꯔꯕꯅꯦ ꯆꯥꯕ ꯍꯥꯏꯔ ꯑꯩꯈꯣꯏ ꯃꯅꯤꯄꯨꯔꯒꯁꯨ ꯃꯥꯟꯅꯗꯦ ꯂꯣꯏꯔꯦ ꯁꯣꯝꯗꯗꯤ
ꯎ ꯎ ꯂꯩꯗ ꯁꯥꯂꯣꯝꯗ ꯅꯠꯇ꯭ꯔꯣ
ꯃꯥꯅꯦ ꯃꯥꯅꯦ ꯃꯥꯅꯦ
ꯍꯟꯅ ꯆꯄꯥꯥꯡꯝꯕ ꯀꯩꯅꯣꯁꯤꯗꯤ ꯑꯟꯕꯤꯁꯤꯗꯤ
ꯑꯁ ꯑꯁꯤꯟꯕꯤ ꯍꯥꯏꯔꯒ ꯑꯩꯈꯣꯏꯒꯤ ꯃꯩ ꯑꯇꯩꯒꯤ ꯈꯃꯦꯟ ꯑꯃ ꯉꯥꯛꯇ ꯇꯧꯕꯤ ꯁꯤꯃꯤ ꯑꯃ ꯂꯩꯗꯅ
ꯑꯥ ꯑꯥ
ꯑꯁ ꯀꯔꯤꯗ ꯍꯥꯏꯔꯨꯅꯤ ꯃꯣꯏꯅ ꯄꯥꯝꯕꯁꯤꯗꯤ ꯑꯁ ꯀꯨꯏꯗꯦ ꯑꯗꯨꯗꯣ ꯍꯪꯅ ꯆꯥꯕ ꯍꯩꯅꯗꯦꯗꯅ ꯣꯏꯗꯤ ꯃꯣꯏꯗꯤ ꯀꯃꯥꯏꯅ ꯇꯧꯋꯤ ꯈꯕ꯭ꯔꯥ ꯆꯥꯛ ꯃꯆꯤꯗꯅꯦ ꯑꯁ ꯄꯨꯊꯣꯔꯛꯏ ꯕꯦꯛꯐꯥꯁꯇꯨ ꯑꯣꯏꯒꯦꯠ ꯃꯁꯤꯗꯕꯨ ꯑꯣꯏꯕꯤꯔꯥ ꯇꯪꯈꯥꯏ ꯑꯣꯏꯅ ꯁꯂꯥꯛꯁꯨꯅ ꯁꯣꯏꯗꯠꯂꯂꯤꯗꯅꯀꯣ ꯃꯆꯤ ꯊꯍꯧꯕꯁꯦ ꯀꯩꯩꯅ ꯃ ꯑꯗꯨꯏꯁꯤꯕꯨ ꯑꯗꯨꯒꯗꯤ ꯑꯩꯁꯨ ꯃꯌꯥꯝꯗꯨꯒ ꯃꯥꯟꯅꯗꯕ ꯌꯥꯗꯦ ꯑꯉꯥꯎꯕ ꯇꯥꯈꯤꯅꯤꯅ ꯑꯩꯁꯨ ꯀꯕꯥꯔꯋꯥꯛ ꯆꯥꯕꯗꯒꯤꯩ ꯍꯧꯖꯤꯛꯇꯤ ꯈꯔ ꯈ ꯈꯔ ꯑꯩ ꯍꯩꯅꯔꯞ ꯍꯩꯅꯔꯞ ꯇꯧꯔ ꯆꯥꯔꯤꯌꯦ ꯑꯗ ꯌꯥꯝ ꯄꯥꯝꯅ ꯍꯩꯅꯔꯨꯕꯕꯨꯗꯤ ꯅꯠꯇꯕꯀꯣ
ꯑꯝ
ꯀꯩ ꯍꯥꯏꯇꯥꯔꯦ ꯃꯈꯨꯟꯁꯦ ꯍꯥꯏꯐꯦꯠ ꯆꯨꯅꯕ ꯃꯥꯟꯅꯕ ꯇꯧꯕꯗ ꯈꯔꯒꯗꯤ ꯆꯥꯔꯤ ꯑꯩꯁꯨ ꯑꯁ ꯂꯣꯏꯔꯦ ꯂꯣꯏꯔꯦ ꯂꯣꯏꯔꯦ ꯆꯍꯩꯕꯝꯇꯅ ꯅꯛ ꯇꯁꯤꯅꯤꯀ ꯀꯩꯅꯣ ꯏꯟꯖꯥꯡ ꯊꯣꯡꯉꯤꯅꯤꯅ ꯏꯟꯖꯥꯡꯁꯤ ꯁꯤꯟꯗ꯭ꯔꯗꯤ ꯌꯥꯗꯕꯤꯅꯦ ꯃꯣꯏ ꯇꯧꯔꯤꯁꯦ
ꯑꯦ ꯃꯣꯏꯗꯤ ꯃꯐꯝꯗꯨꯗ ꯁꯥꯕꯨ ꯌꯨꯝꯗ ꯂꯩꯕꯅꯤꯅ ꯁꯤꯜꯂꯒꯗꯤ ꯂꯩꯗꯅ ꯈꯔ ꯃꯍꯥꯎꯈꯤꯗꯅꯝ ꯍꯥꯎꯗꯣꯛꯦ
ꯎꯝ ꯑꯩꯈꯣꯏ ꯃꯣꯏ ꯃꯅꯤꯄꯨꯔꯗꯁꯨ ꯀꯩꯅꯣ ꯇꯧꯋꯤꯗꯅ ꯎꯝ ꯎ
ꯑꯩꯈꯣꯏꯁꯨ ꯀꯩꯅꯣ ꯇꯧꯔꯤꯁꯤꯗꯤ ꯀꯥꯂꯦꯟꯒꯤꯧꯔꯛꯑꯗꯤ ꯁꯧꯕꯔꯤ ꯆꯥꯕꯤ ꯇꯧꯗꯒꯤꯗꯤ ꯍꯧꯖꯤꯛ ꯁꯧꯒ꯭ꯔꯤ ꯃꯇꯝꯅꯤ ꯀꯩꯅꯣ ꯁꯧꯒ꯭ꯔꯤ ꯇꯞ ꯇꯈꯩꯅꯦ ꯆꯥꯕꯗ ꯍꯧ
ꯎꯝ ꯍꯣꯏ ꯑꯗꯨꯕꯨꯗꯤ ꯀꯩꯅꯣ ꯇꯧꯕꯤꯗꯅ ꯑꯩꯈꯣꯏꯁꯨ ꯊꯕꯛꯀꯨꯝꯕ ꯋꯥꯅ ꯆꯠꯂꯣ ꯍꯜꯂꯛꯄꯗ ꯁꯧꯤꯒ ꯊꯣꯡꯕ ꯆꯥꯕꯁꯦ ꯍꯥꯎꯖꯩꯗꯅ ꯍꯣꯏꯗ
ꯃꯣꯏ ꯃꯣꯏ ꯆꯠꯅꯕꯤꯗꯨꯅꯤ
ꯃꯥ ꯑꯩꯈꯣꯏꯅ ꯁꯧꯒꯤ ꯂꯩꯈꯤꯕꯒꯤ ꯁꯧꯒꯤꯗꯨꯣ ꯆꯥꯖꯈꯤꯕ ꯋꯥꯅꯦꯕ ꯑꯗꯨ ꯃꯣꯏꯅ ꯑꯃꯨꯛ ꯁꯧꯒꯤꯗꯣ ꯐꯪꯗ꯭ꯔ ꯗ꯭ꯔꯕꯅꯤꯅ ꯁꯧꯒ꯭ꯔꯤꯗꯨ ꯀꯩꯅꯣ ꯗꯪꯗ꯭ꯔꯕꯅꯤꯅ ꯃꯣꯏꯁꯨ ꯁꯤꯟꯅꯕ ꯍꯣꯠꯅꯖꯕꯗ ꯀꯩ ꯀꯩꯅꯣ ꯊꯤꯕ ꯌꯥꯕ ꯊꯤꯔꯒ ꯍꯦꯛꯇ ꯁꯤꯜꯂ ꯁꯤꯜꯍꯟꯖꯔꯛꯄꯅꯦꯕ ꯃꯣꯏꯅꯥ
ꯃꯥꯅꯦ ꯃꯥꯅꯦ
ꯀꯨꯏꯔꯔꯣꯏꯗ ꯑꯩꯀꯩꯁꯨ ꯌꯥꯝ ꯀꯨꯏꯅ ꯂꯩꯔꯔꯣꯏꯗ ꯍꯥꯏꯅꯗ꯭ꯔꯦ ꯑꯩ ꯁꯤꯗ ꯍꯩꯅꯗ꯭ꯔꯦ
ꯍꯦ ꯅꯪ ꯂꯩꯔꯤ ꯖꯒꯥꯗꯨ ꯀ ꯀꯩ ꯃꯐꯝꯅꫭ ꯃꯃꯤꯡꯗꯣ
ꯑ ꯑꯩꯒꯤꯁꯦ ꯀꯩꯅꯣꯅꯦ ꯃꯤꯔꯥ ꯔꯣꯠ ꯍꯥꯏꯌꯦ ꯃꯤꯔꯥ ꯑꯅꯦ
ꯃꯤꯔꯥꯗ
ꯎꯝ ꯃꯤꯔꯥ ꯔꯣꯠ ꯍꯥ ꯃꯤꯔꯥ ꯔꯣꯠ
ꯀꯩ ꯁ꯭ꯇꯦꯠꯅꯣ
ꯑ ꯀꯩꯅꯣꯅꯦ ꯔꯥꯖꯁꯊꯥꯟꯅꯦ
ꯔꯥꯖꯁꯊꯥꯟ
ꯎꯝ ꯃꫭꯏꯅ ꯃꯅꯤꯄꯨꯔꯒꯤ ꯍꯧꯖꯤꯛꯀꯥꯟꯁꯤꯕꯨ ꯀꯔꯤ ꯃꯊꯦꯟꯅ ꯏꯍꯥꯎ ꯍꯥꯎꯔꯒꯦ ꯇꯧꯔꯤꯁꯤꯕꯣ
ꯈꯪꯗꯦꯗ ꯍꯧꯖꯤꯛꯀꯥꯟꯗꯤ ꯁꯥꯒꯠꯂꯛ ꯑꯕꯅꯤꯅ ꯑꯗꯨꯝ ꯄꯥꯛꯆꯥꯅ ꯃꯆꯥꯔꯤ ꯀꯥꯡꯁꯣꯏꯕꯨ ꯇꯣꯡꯉꯗꯤ ꯑꯗꯨꯝ ꯍꯥꯎꯔꯦ ꯍꯧꯖꯤꯛꯇꯤ ꯊꯥꯎ ꯅꯠꯇꯕꯤꯗꯀꯣ ꯆꯝ ꯆꯝꯅ ꯇꯧꯔꯒ ꯇꯥꯕꯗ ꯁꯤ ꯁꯤ ꯁꯤꯃꯨꯛ ꯍꯥꯎꯕ ꯂꯩꯇ꯭ꯔꯦ ꯑꯗꯨꯒ ꯆꯝꯅ ꯅꯠꯇꯕꯤ ꯁꯥ ꯉꯥꯒ ꯒꯨꯝꯕ ꯆꯥꯔꯒꯅ ꯃꯇꯥꯏ ꯊꯕꯤ ꯊꯕꯤ ꯁꯣꯏꯕ ꯁꯤ ꯁꯤꯁꯤꯒ ꯆꯥꯕꯁꯤꯗꯤ ꯏ ꯑꯁ
ꯋꯥꯅꯦ ꯃꯥꯅꯦ
ꯍꯣꯕꯨ ꯍꫭꯔꯗꯤ ꯑꯅꯩꯕꯤꯅꯦ ꯑ ꯑꯗꯣ ꯍꯧꯖꯤꯛꯇꯤ ꯀꯩꯅꫭꯖꯨ ꯇꯧꯔꯦ ꯍꯩꯅꯧ ꯃꯇꯝꯖꯨ ꯑꯣꯏꯔꯦ ꯑꯁ ꯍꯩꯅꯧꯁꯤ ꯅꯨꯡꯗꯤꯟꯗꯒ ꯆꯥꯕꯗꯨꯗꯤ ꯍꯥꯎꯋꯦ
ꯑꯁ ꯍꯩꯅꯧ ꯃꯇꯝ ꯍꯥꯏꯔꯒ ꯁ꯭ꯋꯥꯏꯗꯗꯤ ꯍꯩꯅꯧ ꯍꯩꯅꯧ ꯑꯇꯕꯨ ꯎꯗꯦꯗ ꯍꯩꯅꯧ ꯄꯥꯜꯂꯤꯔꯥ ꯒ ꯈꯪꯗꯦꯗ ꯁꯋ꯭ꯥ
ꯁꯤ ꯍ ꯍ ꯍ ꯁꯤꯗꯗꯤ ꯍꯩꯅꯧ ꯑ ꯍꯩꯅꯧ ꯐꯖꯅ ꯄꯨꯟꯅꯔꯦ ꯍꯩꯅꯧꯖꯦ ꯀꯩꯅꯣ ꯇꯧꯔꯦ ꯑ ꯀꯩꯩ ꯍꯥꯏꯒ ꯑꯃ ꯅꯨꯡꯁꯤꯗꯀ ꯃꯦꯠꯄꯗꯣ
ꯑꯁ ꯎꯝꯝ ꯎꯝ ꯑꯩꯈꯣꯏꯒꯤ ꯌꯣꯡꯈꯣꯠꯅꯈꯔꯦ ꯀꯩꯅꯣꯝꯒ ꯈꯦꯠꯂꯒ ꯇꯧꯔ ꯇꯧꯕꯗꯨꯣ ꯅꯠꯇ꯭ꯔꯣ
ꯎꯝ ꯑꯗꯨꯒꯤ ꯃꯍꯥꯎ ꯑꯗꯨ ꯆꯥꯔꯨꯗꯩꯅꯦ ꯑꯩ ꯂꯦꯇ꯭ꯔꯤꯟꯗ ꯑꯃꯨꯛ ꯆꯪꯉꯨꯕꯅꯦ ꯀꯥ ꯇ ꯑꯣꯏꯔꯅꯦ ꯃꯣꯔꯗꯤꯗꯨ ꯀꯊ ꯑꯣꯏꯔꯒ
ꯎꯝ ꯍꯗꯤꯣ ꯍꯕꯀꯣ
ꯍ ꯌꯥ ꯑꯣꯁ ꯋꯥꯥꯎꯗꯤ ꯀꯩ ꯍꯥꯏ
ꯇ ꯀ ꯇꯂꯣꯅꯔꯥ ꯑ ꯑꯗꯨꯅꯣꯏ ꯒꯤ ꯀꯩꯅꯣꯒꯤ ꯃꯊꯛ ꯊꯣꯡꯕꯗ ꯑꯗ ꯗꯦꯁꯀꯤ ꯑꯃ ꯄꯥꯟꯕꯗꯨꯗꯤ ꯑꯗꯨꯗꯤ ꯀꯃꯥꯏꯅ ꯇꯧꯔꯦ ꯆꯥꯎꯔꯕ ꯑꯗꯨꯗꯤ ꯀꯃꯥꯏꯅ ꯇꯧꯒꯦ
ꯀꯉꯧꯗꯔꯣ
ꯑꯥ ꯑꯥ ꯑꯥ ꯅꯣꯏ ꯗꯦꯁꯀꯤ ꯈꯔ ꯁꯣꯄꯐꯝ ꯄꯥꯟꯕꯥꯝꯕꯗꯣ ꯍꯥꯏꯗꯤ ꯑꯩꯗꯤ ꯑꯗꯨꯗ ꯌꯦꯡꯉꯗ ꯈꯨꯁ ꯅꯣꯏ ꯑꯗꯨꯃ ꯆꯍꯤ ꯈꯨꯗꯤꯡꯒꯤ ꯆꯍꯤ ꯈꯨꯗꯤꯡ ꯑꯗꯨꯗ ꯑꯩ ꯁꯨꯡꯂꯪ ꯅꯪꯗ꯭ꯔꯕꯅꯤꯅ ꯇꯧꯔꯤ
ꯎꯝ ꯎ ꯑꯗꯨꯅ ꯊꯦꯡꯅ ꯄꯥꯏꯔꯒ ꯑꯗꯨ ꯀꯩꯅꯣ ꯇꯧꯈꯤꯅꯦ ꯍꯥꯏꯗꯤ ꯃꯇꯝ ꯆꯥꯅ ꯄꯥꯟꯗꯕꯅꯦꯕ ꯍꯧꯖꯤ ꯀ ꯅꯃꯣ ꯄ ꯈꯔ ꯑꯗꯨꯅꯨꯡꯉꯥꯏꯔꯤ ꯑꯇꯩꯒꯩꯗꯤ ꯂꯣꯏꯅꯃꯛ ꯀꯩꯅꯣ ꯇꯧꯅꯤ ꯆꯥꯕ ꯌꯥꯕ ꯏꯁꯇꯦ ꯂꯣꯏ ꯂꯩ
ꯄꯨꯣ ꯆꯥꯟꯅꯗ꯭ꯔꯕꯅꯦꯕ
ꯑꯩꯅ ꯆꯥꯅꯤꯡꯕ ꯇꯥꯏꯃꯟꯗꯨꯅ ꯆꯥꯕ ꯌꯥꯗꯕ ꯇꯥꯏꯃꯤꯡ ꯑꯣꯏꯔꯝꯃꯅꯤ ꯆꯥꯕ ꯌꯥꯗꯨꯅ ꯑꯃꯨꯛ ꯂꯩꯔꯔꯣꯏ ꯑꯗꯨ ꯃꯅꯥꯛꯇ ꯑꯗꯨꯅꯤꯗ ꯇꯧꯔꯤꯁꯦ ꯑꯩꯒꯤ ꯂꯥꯏꯕꯛꯁꯦ ꯌꯦꯛꯅꯔꯕ ꯀꯅꯣ
ꯎꯝ
ꯑꯗꯣ ꯍꯧꯖꯤꯛꯀꯤꯗꯤ ꯆꯥꯕꯕꯁꯤꯦ ꯈꯛꯒꯗꯤ ꯌꯥꯕꯨ ꯈꯪꯗꯔꯤꯒꯦ ꯆꯥꯕꯗꯤ ꯌꯥꯔꯕꯣ ꯀꯃꯥꯏꯅ ꯇꯧꯔꯤꯒꯦ ꯇꯧꯕꯣ ꯑꯥ ꯍꯥꯏꯖꯤ ꯄꯤꯛꯏꯗꯣ ꯍꯥꯏꯗꯤ ꯌꯥꯝ ꯀꯟꯅ ꯄꯤꯛꯏꯔꯨꯔꯥ ꯀꯃꯥꯏꯅ ꯇꯧꯔꯤꯒꯦ ꯑꯗꯨꯝ ꯆꯥꯕ ꯌꯥꯕ ꯃꯑꯣꯡꯗ ꯂꯩꯔꯕ꯭ꯔꯥ
ꯑ ꯑꯇꯣꯞꯄ ꯑꯇꯣꯞꯄ ꯄꯗꯁꯤ ꯗꯦꯀꯤ ꯑꯦꯃꯨ ꯅꯠꯇꯕꯤ꯭ꯔꯣ
ꯑꯁ ꯑꯩꯗꯤ ꯑꯇꯩꯗꯣ ꯀꯜꯂꯛꯇꯦꯅꯦ ꯑꯩ ꯗꯦꯁꯀꯤꯗꯣ
ꯗꯦ ꯆꯥ ꯍꯥꯏ ꯗꯦꯁꯒꯤ ꯃꯍꯥꯎꯗ ꯇꯣꯉꯥꯟꯕꯅꯤꯅ ꯐꯣꯇꯣꯒ ꯀꯥꯅ ꯊꯥꯔꯛꯀꯒꯤꯅꯤꯅ
ꯑꯁ ꯌꯦꯅ ꯂꯩꯅꯔꯦ ꯍꯗꯤꯗꯤ
ꯐꯁ ꯀꯏꯗꯒꯤꯅꯤꯗ ꯑꯗꯨꯒꯤ ꯍꯩꯅꯧ ꯑꯗꯨꯒꯤ ꯃꯍꯡꯗꯨꯗꯤ ꯀꯅꯥꯝꯇꯅ ꯈꯪꯉꯝꯃꯣꯏ ꯍꯥꯏꯇꯥꯔꯦ
ꯊꯥꯏꯅꯅ ꯑꯗꯨꯨꯝ ꯑꯃꯛ ꯀꯩꯅꯣꯗꯣ ꯀꯩꯕ ꯑꯩꯈꯣꯏꯅ ꯊꯥꯏꯅ ꯃꯪꯒꯦꯗ ꯃꯪꯒꯦꯜꯗ ꯆꯥꯕꯗꯣ ꯌꯦꯡꯕꯗ
ꯑꯥ ꯑꯥ ꯑꯥ
ꯑ ꯑꯗꯨꯒꯤ ꯃꯍꯥꯎ ꯃꯍꯥꯎꯗ ꯍꯥꯎꯕꯅꯦꯗꯣ ꯖꯨ
ꯎꯝ ꯎꯝ ꯌꯥꯏꯌꯦ ꯌꯥꯏꯌꯦ ꯍꯟꯗꯛ ꯊꯣꯛꯂꯛꯑꯀꯥꯟꯗ ꯀꯩꯅꯣ ꯇꯧꯔꯁꯦ ꯍꯧꯖꯤꯛ ꯃꯪꯒꯤꯒꯤ ꯃꯇꯝꯁꯨ ꯑꯣꯏꯐꯝ ꯇꯧꯕꯅꯦ ꯍꯧꯖꯤꯛꯁꯦ
ꯏꯝꯐ
ꯎꯝ ꯋꯥꯠꯄ ꯍꯥꯏꯁꯦ ꯃꯪꯒꯦ ꯑꯗꯨꯝ ꯐꯪꯗꯤ ꯐꯪꯅꯒꯨꯝ ꯇꯧꯕꯅꯤ
ꯄꯥꯟꯗꯩ ꯐꯥꯗ ꯍꯥꯏꯔꯗꯣ ꯑꯃ ꯀꯩꯅꯣ ꯇꯧꯕꯗꯣ ꯃꯣꯏꯅ ꯇꯥꯁꯜꯂꯒ ꯁꯦꯝꯕꯗꯣ
ꯑ ꯑꯥ ꯑꯥ
ꯑꯗꯨꯗꯤ ꯑꯗꯨꯗꯤ ꯑꯥ ꯑꯗꯨ ꯉꯥꯡꯅ ꯂꯩꯍꯧ ꯕꯥꯖꯥꯔ ꯗ
ꯑꯣ ꯍꯣꯏꯅꯦ ꯑꯁꯪꯕꯕꯨꯗꯤ ꯊꯣꯛꯑꯕ ꯅꯠꯇꯦ
ꯎꯝ ꯑꯩ ꯊꯤꯔꯝꯕꯅꯦ ꯀꯟꯅꯥ
ꯎꯝ ꯑꯣꯗꯨ ꯃꯣꯏ ꯀꯩꯅꯣꯗꯨꯒ ꯆꯦꯔꯥꯪꯗꯒꯥ ꯌꯣꯝꯃ ꯌꯣꯟꯒꯨꯝ
ꯎꯝ ꯆꯦꯔꯥꯪꯗ ꯂꯨꯄꯥ ꯀꯨꯪꯒꯤ ꯀꯨꯟꯊ꯭ꯔꯥꯒꯤ ꯌꯥꯡꯈꯩꯅꯤ ꯍꯧꯖꯤꯛꯇꯤ ꯀꯨꯟꯒꯤ ꯀꯨꯟꯊ꯭ꯔꯥ ꯌꯣꯟꯕ꯭ꯔꯦ ꯌꯟꯈꯩ ꯆꯝꯃꯥ ꯍꯥꯏꯒꯨꯝ ꯇꯧꯔꯦ꯫
ꯀꯥꯈꯠꯂꯏꯁꯤꯅ ꯀꯗꯥꯏꯗꯒꯤꯅꯣ ꯇꯧꯔꯤꯁꯤ
ꯕ ꯀꯔꯅꯦ ꯄꯤꯠꯇ ꯉꯥꯏꯗ ꯎꯝ ꯍꯧꯖꯤꯗꯤ ꯅꯪ ꯀꯔꯝ ꯀꯥꯟꯗ ꯊꯣꯔꯛꯀꯦ ꯈꯜꯂꯤꯕ
ꯄꯤꯊꯥꯗꯨ ꯃꯥꯏꯌꯣꯟ
ꯍꯜꯂꯣ
ꯑꯣ ꯇꯥꯔꯕꯣ ꯇꯥꯔꯕꯣ
ꯇꯥꯏꯦ ꯇꯥꯏꯦ
ꯍꯧꯖꯤꯛꯥꯟꯁꯤꯕꯨ ꯒꯤꯇꯔꯗꯨꯕꯨ ꯃꯥꯏ ꯑꯣꯟꯁꯤꯜꯂꯛꯣ
ꯏꯇ ꯃꯖ ꯂꯩꯅꯤꯉꯂꯦꯅꯤꯅ ꯅꯪ ꯀꯔꯝ ꯅꯪ ꯀꯔꯝ ꯀꯥꯟꯗ ꯊꯣꯛꯂꯛꯇꯣꯏꯅꯣ
ꯑꯩ ꯀꯩꯅꯣꯗ ꯉꯁꯤ ꯗꯦꯠ ꯀꯌꯥ ꯑꯣꯏꯗꯣꯏꯅꯣ ꯗꯦꯠ ꯇꯨꯗ ꯗꯦꯠ ꯁꯤꯛꯁ ꯁꯤꯛꯁ ꯑꯗꯨꯋꯥꯏꯗ ꯌꯧꯔꯛꯑꯅꯤ
ꯁꯁꯤꯁꯥꯏꯗ ꯑꯗꯨꯗꯤ ꯇꯧꯕꯤꯔꯣꯏꯅꯦ ꯃꯇꯝ ꯍꯥꯏꯗꯤ ꯅꯪ ꯇꯁꯦꯡꯅꯒꯤꯗ ꯁꯨꯡ ꯆ ꯆꯥ ꯐꯪꯗꯔ
ꯀꯩꯅꯣ ꯍꯥꯏꯁꯤꯕꯣ
ꯊꯥ ꯑꯅꯤꯃꯨꯛ ꯂꯩꯔꯒꯗꯤ ꯃꯁꯤꯡ ꯐꯥꯔꯑꯅꯦꯕ ꯊꯥ ꯊꯥ ꯑꯅꯤꯁꯤꯦ ꯂꯩꯔꯤꯗꯤ ꯑꯣꯏꯔꯝꯒꯅꯤꯅ ꯊꯥ ꯑꯃꯨꯛꯇꯪꯒꯤ ꯑꯣꯏꯔꯝꯒꯅꯤꯅꯦꯕ ꯊꯥꯕꯨ ꯐꯥꯕꯕ
ꯑꯣ ꯌꯥꯝ ꯄꯤꯕ꯭ꯔꯣ ꯍꯥꯏꯁꯤꯕꯣ
ꯄꯤ ꯄꯤ ꯌꯥꯟꯊꯤ ꯄꯤ
ꯎꯝ ꯑꯣꯟꯊꯣꯛꯄꯅꯤꯗ
ꯑꯩ ꯍꯥꯏꯖꯤ ꯃꯄꯥ ꯃꯄꯥꯟ ꯁꯥꯕꯠ ꯑꯝꯇ ꯉꯥꯏꯔꯤ ꯍꯥꯏꯕ ꯃꯄꯥꯟ ꯁꯥꯔꯒ ꯑꯃ ꯃꯆꯥ ꯃꯆꯥ ꯄꯥꯟꯕꯗꯣ
ꯎꯝ
ꯇꯨꯁꯇꯤꯦꯗ
ꯎꯝ ꯀꯩꯅꯣ ꯇꯧꯔꯤꯁꯤꯕꯣ ꯍꯟꯗꯛꯁꯨ ꯃꯛꯅꯤꯡꯕ ꯀꯥꯏꯗꯦ ꯀꯥꯏꯗꯣꯏꯔꯣ ꯍꯥꯏꯁꯤꯕꯣ
ꯅꯪ ꯊꯅꯤꯗꯗ
ꯄꯣꯔꯁꯥ ꯆꯠꯂꯦꯗ ꯑꯩ ꯂꯥꯏꯕꯛꯁꯤ ꯌꯥꯗ꯭ꯔꯦꯅ
ꯍ ꯇꯕꯨ ꯇꯗꯤꯅꯤ ꯅ ꯇ ꯑꯣꯏꯁꯤ
ꯀꯩꯅꯣ ꯍꯥꯏꯁꯤ ꯇꯨꯝꯗ ꯃꯇꯝ ꯌꯧꯎꯔꯛꯄ ꯍꯧꯁꯤꯛꯕꯣ
ꯑꯦ ꯄꯨꯡ ꯇꯔꯥꯃꯥꯏ ꯇꯥꯔꯦ ꯄꯨꯡ ꯀꯌꯥ ꯇꯨꯝꯅꯒꯅꯣ ꯍꯥꯏ
ꯑꯁ ꯊꯤ ꯉꯅꯤꯗ ꯊꯣꯔꯦ
ꯉꯟꯕ꯭ꯔꯥ ꯑꯗꯨꯕꯨꯗꯤ ꯑꯗꯥꯋꯥꯏꯗꯨꯗꯤ ꯅꯨꯃꯤꯗꯥꯡ ꯄꯨꯡ ꯇꯔꯥꯃꯥꯊꯣꯏ ꯕꯥꯔꯨꯒꯗꯤ ꯃꯤꯒ ꯄꯨꯣꯏꯠ ꯆꯠ ꯆꯜꯂꯦ ꯍꯥꯏꯕꯅꯤꯅꯦ ꯈꯪꯗꯦ ꯑꯩꯈꯣꯏ ꯃꯅꯤꯄꯨꯔꯁꯤꯗꯗꯤ
ꯐꯔꯦ ꯐꯔꯦ ꯅꯪ ꯁꯨ ꯀꯩꯅꯣ ꯇꯧꯋꯦ ꯍꯥꯏꯕꯃꯤꯅ ꯇꯨꯝꯖꯔꯣ ꯑꯗꯨꯗꯤ
ꯍꯣ ꯍꯣ ꯍꯣꯏ ꯍꯣꯏ꯫
ꯐꯔꯦ ꯐꯔꯦ
ꯎꯝ ꯎꯝ